ꯍꯜꯂꫭ
ꯇꯥꯔꯕꫭ
ꯇꯥꯔꯦ ꯇꯥꯔꯦ ꯅꯪꯗꯤ
ꯎꯝ ꯇꯥꯔꯦ ꯇꯥꯔꯦ
ꯀꯩꯗꯧꯔꯝꯃꯤꯅꯣ
ꯑꯁ ꯑꯗꯨꯝ ꯄꯣꯊꯥꯔꯝꯕꯅꯤꯗ ꯆꯥꯛ ꯊꯣꯛꯑꯒ ꯐꯤꯂꯝ ꯌꯦꯡꯉꯝꯕ ꯍꯥꯏꯇꯥꯔꯦ
ꯑꯣ ꯀꯩꯐꯤꯂꯝ ꯌꯦꯡꯉꯝꯃꯤꯅꯣ
ꯑꯁ ꯌꯦꯡꯗ ꯀꯨꯏꯔꯦꯅ ꯑꯩꯈꯣꯏꯒꯤ ꯔꯝꯕꯣꯒꯤ ꯋꯥꯥꯏ ꯑꯒꯥꯅꯤꯁꯇꯥꯟꯒꯤ ꯄꯥꯔꯠꯇꯨꯒꯤꯗꯣ
ꯑꯁ ꯊꯥꯏꯅ ꯒꯤꯗꫭ
ꯊꯥꯏꯅꯒꯤꯗꯣ ꯔꯁꯤꯌꯥꯒ ꯂꯥꯟ ꯁꯣꯛꯅꯕꯒꯤꯗꯣ
ꯑꯉꯥꯡ ꯑꯣꯏꯔꯤꯉꯩꯗ ꯑꯗꯨ ꯌꯥꯝ ꯅꯨꯡꯉꯥꯏꯕꯅꯤꯅꯦ
ꯏꯁ ꯃꯠ ꯃꯇꯝꯗꯨꯗꯤ ꯀꯩꯅꯣꯅꯦ ꯍꯧꯖꯤꯛꯇ ꯑꯩꯅ ꯉꯁꯥꯏꯖꯦ ꯑꯩꯖꯦ ꯀꯩꯅꯣ ꯆꯪꯉꯝꯕꯅꯤꯗ ꯐꯦꯁꯕꯨꯛ ꯆꯪꯕ
ꯑꯥ
ꯑꯗꯩꯗꯨꯗ ꯑꯗꯨꯒꯤ ꯀ꯭ꯂꯤꯞ ꯃꯇꯦꯛ ꯑꯃ ꯊꯣꯛꯂꯛꯄ ꯑꯩꯈꯣꯏꯒꯤ ꯔꯝꯕꯣꯅ ꯃꯣꯏꯒꯤ ꯁꯪꯒꯣꯟꯗꯒꯤ ꯃꯣꯏꯒꯤ ꯀꯩꯅꯣꯝ ꯌꯥꯎꯔ ꯀꯩꯅꯣꯝꯃ ꯇꯧꯔ ꯒ ꯁꯪꯒꯣꯟꯗ ꯊꯧꯔ ꯇꯥꯟꯅꯔꯒ ꯂꯪꯕꯤ ꯁꯥꯟꯅꯕꯩꯗꯣ
ꯍꯣꯏ ꯈꯪꯉꯤꯅꯦ
ꯑꯗꯨꯃꯥꯟ ꯇꯧꯔꯤ ꯂꯥꯟꯇꯧꯅꯩꯗꯅ
ꯑ
ꯑꯗꯨꯒꯤ ꯃꯊꯦꯛꯇꯣ ꯊꯣꯛꯂꯛꯄ ꯑꯗꯩꯗꯤ ꯑꯩꯁꯦ ꯑꯁ ꯐꯨꯜ ꯌꯦꯡꯅꯤꯡꯉꯦꯗꯅ ꯇꯧ ꯇꯧꯔꯝꯃꯤꯅꯤ
ꯑ
ꯐꯤꯂꯝ ꯁꯨꯃꯥꯏꯅ ꯑꯔꯤꯕ ꯌꯦꯡꯕꯁꯤ ꯅꯨꯡꯉꯥꯏꯅꯦꯍꯦ
ꯅꯨꯡꯉꯥꯏꯕꯅꯦ ꯅꯨꯡꯉꯥꯏꯕꯅꯦ ꯀꯩꯅꯣ ꯇꯧꯕ꯭ꯔꯥ ꯅꯪꯅꯦ
ꯑꯥ
ꯊꯥꯏꯅ ꯑꯩꯈꯣꯏꯒꯤ ꯑꯉꯥꯡ ꯑꯣꯏꯔꯤꯉꯩꯗ ꯐꯤꯂꯝ ꯌꯦꯡꯕꯗꯅꯦ ꯑꯍꯜ ꯀꯩ ꯑ ꯑꯩꯈꯣꯏꯒꯤ ꯌꯨꯝꯒꯤ ꯏꯃꯥ ꯍꯣꯏꯅꯒ ꯀꯧꯔꯛꯄꯗꯀꯣ ꯆꯣꯂꯝ ꯍ ꯐꯨꯔꯒ ꯇꯥꯟꯊꯣꯔꯛꯄ ꯉꯥꯛꯇ ꯌꯥꯎꯕ꯭ꯔꯥ ꯉꯥꯡꯉꯒ
ꯑꯦ ꯌꯥꯎꯔꯤꯕꯅꯤ ꯀꯩꯅꯣꯅꯦ ꯑꯗꯩ ꯍꯦꯟꯅ ꯁꯥꯊꯤꯗꯕ ꯌꯥꯝ ꯌꯥꯎꯋꯤꯗ ꯑꯩꯈꯣꯏꯒꯤ ꯃꯇꯝꯗꯨꯗ ꯑꯩꯈꯣꯏ ꯃꯇꯝꯗꯗꯤ ꯚꯒꯤ ꯀꯦꯕꯜ ꯄꯨꯁꯟꯕꯁꯦ ꯄꯥꯛ ꯄꯨꯁꯤꯟꯅꯗꯦꯗꯅ
ꯑꯥ
ꯑꯗꯣ ꯀꯦꯕꯜꯗꯒ ꯑꯗꯨꯝ ꯀꯩꯅꯣ ꯂꯥꯛꯄꯅꯦꯕ ꯁꯣꯇꯥꯕꯤꯝ ꯑꯗꯩꯗꯤ ꯀꯩ ꯀꯩ ꯑꯗꯨꯝ ꯂꯥꯛꯏꯅꯦ ꯅꯨꯡꯉꯥꯏ ꯅꯨꯡꯉꯥꯏꯕ ꯑꯩ ꯐꯤꯂꯝꯕꯦ ꯁꯨ ꯃꯌꯥꯝ ꯂꯥꯛꯏꯌꯦꯅꯦ ꯀꯦꯕꯜꯗꯨꯗꯤ
ꯎꯝ
ꯑꯗꯨꯏ ꯏꯃꯥꯟꯅꯕ ꯀꯩꯍꯥꯏꯅꯤ ꯑꯩꯈꯣꯏ ꯌꯨꯝꯕꯨꯗꯨꯅ ꯃꯥꯅꯒ ꯌꯦꯡꯍꯪꯗ ꯌꯦꯡꯗ꯭ꯔꯗꯤꯀꫭ
ꯑꯥ
ꯏꯃꯨꯡꯒꯖꯦ ꯊꯣꯡ ꯂꫭꯟꯖꯤꯜꯂ ꯊꯝꯒꯤꯕꯤꯅꯦꯃꯦ ꯇꯧꯗꯣꯏꯖꯦ ꯑꯩꯈꯣꯏꯅꯒ ꯇꯨꯃꯤꯟꯅ ꯀꯥ ꯈꯠꯂꯒ ꯃꯣꯏ ꯊꯣꯡꯅꯥꯎ ꯃꯔꯨꯝꯗꯒꯤ ꯌꯦꯡꯉꯤ ꯄꯣꯠꯅꯤꯀꯣ ꯐꯤꯂꯝꯗꯣ
ꯎꯝ
ꯅꯨꯡꯉꯥꯏꯔꯤꯖꯤ
ꯑꯩꯈꯣꯏꯒꯤ ꯇꯤꯕꯤ ꯂꯩꯕ ꯏꯃꯨꯡꯗꯨꯒ ꯁꯨꯝ ꯃꯤ ꯃꯌꯥꯝꯒ ꯇꯤꯕꯤ ꯌꯦꯡꯕꯗꯨꯗ ꯂꯥꯡꯉꯦ ꯀꯥꯏꯅꯒ ꯆꯪꯍꯟꯅꯤꯡꯗꯕꯗꯣ
ꯑꯣ ꯍꯣ ꯍꯣ ꯍꯣꯏ
ꯑꯗꯨꯃꯥꯏꯅ ꯇꯧꯕꯤ ꯎꯝ
ꯃꯇꯝꯗꯨꯒꯤ ꯇꯧꯔꯤꯁꯦ
ꯑ ꯌꯦꯡꯉ ꯑꯗꯨꯅ ꯊꯥ ꯌꯦꯡꯕ ꯌꯥꯗ꯭ꯔꯥ ꯏꯪ ꯀꯧꯁꯤꯟꯗꯅ ꯈꯣꯠꯇꯅ ꯌꯦꯉꯒ ꯑꯍꯜ ꯂꯃꯟꯅ ꯇꯧꯔꯛꯄꯗ
ꯃꯇꯝꯗ ꯌꯥꯝ ꯃꯨꯟꯒꯖꯔꯅꯤꯃꯥꯏꯗ ꯑꯊꯥꯞꯄꯣꯠ ꯂꯩꯔꯛꯄ ꯃꯤ ꯀꯩꯁꯪꯍꯟꯗꯣꯏꯅꯤꯕ
ꯑꯥ
ꯑꯥ ꯄꯣꯂꯦꯗ ꯃꯤꯆꯥꯥꯈꯟꯗꯄꯤ
ꯑꯦ
ꯅꯪ ꯑꯁꯥ ꯄꯨꯊ ꯄꯨꯂꯞ ꯆꯥꯃꯤꯟꯅꯗꯣꯏꯕ ꯑꯗꯨꯒ ꯑꯆꯥꯄꯣꯛꯄ ꯂꯩꯔꯛꯇꯕꯅꯤ ꯏ ꯆꯪꯈꯠꯂꯣꯏꯗꯣꯏꯅꯦꯕ ꯊꯑꯣꯏꯅ ꯑꯩꯈꯣꯏ ꯃꯥꯗꯤ ꯂꯨꯄꯥ ꯃꯉꯥꯒꯅꯤ ꯉꯥꯏ ꯇꯧꯔ ꯂꯧꯔꯒ ꯑꯆꯥꯄꯣꯠ ꯂꯩꯔ ꯆꯥꯛ ꯂꯩ ꯇꯤꯚꯤ ꯌꯦꯡꯕ
ꯑꯍꯟꯈꯅꯒ ꯌꯦꯡꯍꯟꯅꯤꯡꯗꯗꯅꯀꯣ ꯑꯩꯈꯣꯏꯒꯤ ꯇꯤꯞ ꯄꯋꯥꯔ ꯑꯃ ꯑꯉꯥꯡꯕ ꯌꯥꯎꯕ ꯄꯋꯥꯔ ꯕꯇꯟꯗꯣ ꯑꯗꯨꯗ ꯊꯛ ꯂꯂꯝꯝꯈ꯭ꯔꯗꯤ ꯃꯨꯠ ꯤꯗꯅ ꯂꯣꯏꯅ ꯑꯗꯨ ꯑꯩꯈꯣꯏ ꯍꯦꯛ ꯆꯪꯉꯛꯄ ꯐꯥꯎ ꯃꯊꯗ ꯇꯥꯛ ꯂꯥꯎꯅ ꯅꯝꯃꯦꯔꯀꯣ ꯈ꯭ꯔꯦꯗꯅ ꯃꯩ ꯃꯨꯦꯒ ꯍꯥꯏꯖꯅꯔ ꯊꯥꯗꯣꯔꯛꯇꯣꯏꯅꯦꯕ
ꯏꯁ ꯌꯥꯎꯔꯤ ꯄꯣꯅꯤ ꯌꯥꯎ ꯐ꯭ꯔ ꯅꯪ ꯏꯃꯥꯟꯅꯕ ꯃꯛꯇ ꯌꯥꯎꯔꯛꯏꯅꯤꯅꯦ ꯆꯪꯉꯟꯗꯕꯤ ꯇ ꯑꯩꯈꯣꯏꯁꯨ ꯑꯩꯈꯣꯏꯒꯤ ꯑꯃꯨꯛ ꯀꯕꯥꯥꯏꯅ ꯃꯦꯆꯤꯟ ꯑꯃ ꯄꯣꯔꯛꯑꯦ ꯑꯩꯈꯣꯏꯒꯤ ꯀꯩꯅꯣ ꯑꯃ ꯗꯤ ꯄꯤ ꯗꯤ ꯃꯦꯆꯤꯟꯗꯣ
ꯑꯥ
ꯑꯗꯨꯒ ꯂꯩꯔꯛꯄꯗ ꯑꯩꯅ ꯃꯨꯠ ꯇꯧꯔꯤ ꯄꯣꯠꯅꯤꯀꯣ ꯏꯃꯥꯟꯅꯕ ꯈꯤꯇꯪ ꯅꯨꯡꯁꯤꯗꯕ ꯑꯃ ꯆꯪꯉꯗꯤꯅꯦ ꯊꯣꯡꯁꯨ ꯑꯗꯨꯝ ꯍꯥꯡꯅ ꯊꯝꯅꯦꯕꯀꯣ ꯈꯤꯇꯪ ꯅꯨꯡꯁꯤꯗꯕ ꯑꯩꯅ ꯅꯨꯡꯁꯤꯗꯕ ꯆꯪꯉꯛꯑꯗꯤ ꯇꯤꯚꯤꯗ ꯀꯩꯅꯣ ꯇꯧꯔꯁ ꯅꯪ ꯁꯥꯟꯅꯧ ꯂꯥꯛꯑꯣꯒ ꯍꯥꯏꯔꯒ ꯃꯊꯛꯇꯒꯤꯅꯦ ꯑꯥꯎ ꯃꯊꯠ ꯇꯔꯤꯅꯀ ꯃꯥ ꯆꯠꯈ꯭ꯔꯀꯥꯟꯗ ꯑꯃꯨꯛ ꯌꯦꯡꯕ ꯑꯩꯈꯣꯏ ꯃꯌꯥꯝ ꯑꯃꯨꯛ
ꯃꯥ ꯆꯠꯈꯥꯀꯥꯟꯅ ꯑꯃꯨꯛ ꯍꯧꯖꯤꯜꯂꯛ ꯈꯣꯏꯁꯤꯜꯂ ꯑꯃꯨꯛ ꯌꯦꯡꯕ
ꯑꯃꯨꯛ ꯌꯦꯡꯕ
ꯑꯗꯨ ꯑꯩꯈꯣꯏꯒꯤ ꯑꯉꯥꯡ ꯑꯣꯏꯔꯤꯉꯩꯗ ꯖꯥꯠ ꯖꯥꯠ ꯌꯥꯝ ꯇꯧꯔꯛꯄꯅꯤꯗ ꯁꯥꯟꯅꯕꯗꯒꯥꯁꯦ ꯐꯨꯠꯕꯣꯜꯒ ꯂꯩꯕꯖꯦ ꯑꯩꯅꯒ ꯃꯄꯨ ꯑꯣꯏ ꯑꯗ ꯑꯩꯗ ꯑꯩꯗꯣ ꯕꯣꯟꯒ ꯌꯥꯝ ꯄꯥꯏ ꯐꯪꯗ꯭ꯔꯕ ꯑꯗꯨꯗꯩ ꯏꯁ ꯁꯥꯟꯅꯕ ꯊꯣꯛꯑꯦ ꯐꯨꯕꯣꯜ ꯄꯤꯔꯛꯑꯣꯒ ꯍꯥꯏꯔꯒ ꯄꯨꯔꯒ ꯂꯥꯛꯄꯤ
ꯑꯍꯣꯏ ꯃꯄꯨꯅ ꯂꯣꯏꯔ ꯂꯣꯏꯕꯤꯗꯣ
ꯑ ꯑꯗꯨꯒ ꯁꯤ ꯃꯄꯨꯗꯤ ꯌꯥꯎꯍꯟꯁꯦ ꯃꯄꯨꯗꯤ ꯁꯤꯍꯜꯂꯣꯏꯁꯦꯒ ꯍꯥꯏꯕꯤꯗꯣ ꯀ꯭ꯔꯤꯛꯀꯦꯠ ꯁꯥꯟꯅꯕꯗꯒ
ꯑ ꯍꯣꯏ ꯃꯥꯗꯤ ꯁꯤꯕ ꯂꯧꯗꯦ ꯀꯥꯏꯅ
ꯑ ꯑꯗꯨꯗꯒꯤꯗꯤ ꯀꯩꯅꯣ ꯇꯧꯔꯒ ꯀ꯭ꯔꯤꯛꯀꯦꯠ ꯕꯣꯜꯁꯦ ꯑꯩꯅ ꯄꯨꯆꯠꯂꯕ ꯑꯩꯖꯦ ꯂꯪꯒꯦ ꯐꯪꯗꯕ ꯍꯥꯏꯇꯥꯔꯦ ꯑꯗꯩ ꯕꯣꯜ ꯄꯨꯔꯛꯄ ꯀ꯭ꯔꯤꯛꯀꯦꯠꯁꯨ ꯅꯣꯏꯅ ꯁꯥꯟꯅꯕ ꯑꯗꯨꯑꯣꯏꯗꯤ ꯁꯥꯟꯅꯔꯣꯏꯅ ꯇꯥꯞ ꯄꯥꯏꯔꯥ ꯄꯨꯂꯥꯛꯄꯅꯦꯕ ꯑꯩ ꯅꯪꯪ ꯌꯥꯎ ꯂꯥꯎ ꯅꯪ ꯌꯥꯎ ꯂꯥꯎ ꯅꯪ ꯌꯥꯎ ꯂꯑꯣ ꯀꯥꯏ ꯀꯣ
ꯅꯨꯉꯥꯏꯕꯅꯤ ꯑꯉꯥꯡ ꯑꯣꯏꯔꯤ ꯀꯥꯟꯁꯦ ꯎꯝ ꯑꯄꯨ ꯑꯄꯨꯕꯅ ꯆꯥꯔꯛꯄꯤꯗꯣ
ꯏꯁ ꯑꯗꯨꯗꯤ ꯑꯗꯨꯗꯤ ꯅꯪ ꯐꯠꯇꯕ ꯑꯃ ꯌꯥꯎꯔꯤꯅꯦ ꯑꯩꯈꯣꯏꯒꯤ ꯑꯉꯥꯡ ꯑꯣꯏꯔꯤꯗ ꯍꯥꯖꯝꯗ ꯚꯥꯏ ꯔꯥꯕꯔ ꯌꯥꯎꯕꯤꯗꯣ ꯈꯪꯕ꯭ꯔꯥ
ꯈꯪꯉꯦ
ꯍꯥꯖꯝꯗ ꯔꯥꯕꯔ ꯌꯥꯎꯕꯤ ꯑꯩꯈꯣꯏꯒꯤ ꯎꯀꯥꯒ ꯁꯦꯝꯗꯣꯏꯅꯤꯀꯣ ꯑꯗꯨꯒ ꯂꯥꯕꯔꯗꯣ ꯂꯧꯊꯣꯛꯑꯒ ꯂꯥꯕꯔꯗꯣ ꯅꯥꯎꯔꯤ ꯃꯔꯨ ꯁꯥꯗꯣꯏꯅꯦꯕ
ꯎꯝ
ꯑꯗꯨꯗꯨꯒ ꯑꯩꯈꯣꯏꯒꯤ ꯄꯣꯡꯈ꯭ꯂꯥ ꯂꯦꯜꯂꯒ ꯑꯩꯈꯣꯏꯒꯤ ꯍꯧꯋꯤꯗꯅ
ꯑꯥ
ꯑꯗꯨꯝꯕ ꯑꯩꯈꯣꯏ ꯂꯥꯏꯕꯨꯡꯁꯤꯗ ꯀꯥꯞꯅꯗꯣꯏꯅꯤ ꯑꯩꯈꯣꯏꯒꯤ ꯂꯥꯏꯕꯨꯡꯒꯤ ꯑꯃ ꯀꯩꯅꯣ ꯁꯥꯏꯕ ꯂꯥꯏꯒꯤ ꯂꯩꯐꯝ ꯍꯥꯏꯇꯥꯔꯦ ꯑꯗꯨꯒꯤ ꯃꯊꯛꯁꯦ ꯚꯥꯏ ꯇꯞ ꯍꯩꯔꯒ ꯄꯨꯡꯍꯥꯡ ꯍꯥꯡꯉꯦꯕꯀꯣ
ꯑꯥ
ꯑꯗꯨ ꯑꯗꯨꯗꯅ ꯃꯊꯛꯇꯅ ꯄꯥꯔꯇꯤ ꯑꯃ ꯃꯈꯥꯗ ꯄꯥꯔꯇꯤ ꯑꯃ
ꯀꯥꯔꯒꯅ ꯇꯧꯗꯣꯏꯁꯦ
ꯍꯣꯏ ꯑꯗꯨ ꯃꯊꯛꯇ ꯀꯥꯔꯒ ꯃꯊꯛꯇ ꯄ꯭ꯂꯦꯠ ꯑꯩꯈꯣꯏꯒꯤ ꯃꯊꯛꯀꯤ ꯁꯥꯠ ꯍꯩꯕꯗꯣ ꯑꯗꯩ ꯃꯣꯏ ꯇꯔꯥꯃꯨꯛ ꯀꯥꯈꯠ ꯈ꯭ꯔꯅꯤ ꯃꯣꯏ ꯄꯥꯔꯇꯤ ꯑꯃꯅꯤꯀꯣ ꯑꯗ ꯑꯩꯈꯣꯏꯅ ꯃꯈꯥꯗ ꯑꯩꯈꯣꯏꯒꯤ ꯎ ꯎ ꯎ ꯑꯗꯨꯝ ꯍꯧꯋꯤꯅ ꯎꯃꯪ ꯂꯥꯏꯒꯤꯗꯤ ꯑꯗꯨꯒꯤ ꯎꯗꯨꯗ ꯑꯩꯈꯣꯏꯅ ꯂꯨꯝꯂꯨꯝ ꯂꯩꯗꯣꯏꯅꯦꯕ ꯑꯗꯨꯒ ꯀꯥꯞꯊꯠꯅꯗꯣꯏꯅꯦ ꯄꯣꯡꯈꯠꯂꯒꯖꯦ ꯀꯅꯥꯒꯤ ꯈꯣꯡꯕꯥꯟꯗ ꯍꯧꯕ ꯄꯣꯡꯈꯠꯂꯒ ꯂꯣꯏ ꯇꯨꯝꯕ ꯖꯥꯠꯅꯤ ꯑꯩꯈꯣꯏ ꯂꯦꯟꯕꯗ ꯕꯂꯦꯠ ꯇꯧꯒꯅꯦ
ꯎꯝ
ꯂꯦꯟꯗꯣꯏꯅꯦ ꯑꯗꯩ ꯍꯦꯟꯗꯣꯔꯛꯇꯅ ꯑꯩꯈꯣꯏ ꯉꯥꯍꯥꯟꯋꯥꯏꯗꯤ ꯚꯥꯏ ꯑꯩꯈꯣꯏꯒꯤ ꯃꯅꯤꯡ ꯃꯌꯥꯏꯗ ꯈꯔ ꯁꯣꯡꯉꯤꯉꯩꯗꯗꯤ ꯚꯥꯏ ꯑꯩꯈꯣꯏꯒꯤ ꯍꯨꯡꯉꯨ ꯈꯪꯕꯔꯥ
ꯑꯥ
ꯍꯣꯡꯉꯨꯗꯣ ꯌꯥꯝ ꯂꯦꯡꯉꯤꯗꯅ
ꯑꯣ
ꯍꯨꯡꯉꯨꯗꯨ ꯈꯤꯇꯪꯁꯨ ꯆꯥꯎꯖꯨ ꯆꯥꯎꯋꯤꯗꯅ ꯍꯨꯡꯉꯨꯁꯦ ꯂꯦꯜꯂꯦ ꯑꯩꯅꯀꯣ
ꯑ
ꯑꯗꯨꯒ ꯍꯦꯛꯇ ꯑꯗꯨ ꯂꯦꯟꯂꯣꯏꯔꯛꯄꯗ ꯏꯁꯥꯥꯁꯦ ꯍꯦꯛꯇ ꯍꯥꯒꯥꯆꯗꯅ ꯇꯤꯂꯥꯏ ꯀꯨꯝꯕꯤ ꯃꯇꯪ ꯃꯇꯪ ꯁꯨꯔꯦꯅꯦꯍꯦ
ꯑꯥ
ꯑꯗꯨꯗꯤ ꯆꯨꯔ ꯆꯨꯅ ꯆꯠꯂꯤꯕꯅꯤ ꯑꯗꯨꯒ ꯑꯗꯨ ꯅ ꯑꯃꯨꯛ ꯅꯥꯎꯔꯤ ꯀꯥꯞꯅꯔꯤꯅꯤꯗꯣ ꯀꯩꯅꯣ ꯇꯧꯔꯒ ꯍꯥꯜꯂꯒ ꯉꯁꯥꯏꯗꯨꯗ ꯑꯁ ꯑꯗꯨꯗꯨꯠ ꯀꯥꯞꯄꯤꯅꯤ ꯑꯗꯨꯗꯨꯅ ꯃꯤꯠꯇ ꯊꯥ ꯃꯤꯠꯇꯣ ꯏꯕꯣ ꯀꯩꯅꯣ ꯇꯧꯕꯖꯅꯤ ꯈꯣꯏ ꯃꯔꯥꯡ ꯃꯔꯔꯥꯡ ꯂꯥꯡꯕꯤ ꯇꯤꯂꯥꯏꯒꯨꯝꯕꯤ ꯆꯨꯕꯒꯤ ꯍꯪꯒꯥ ꯆꯥꯕꯗꯣ ꯑꯀꯥꯄ ꯑꯩ ꯍꯒꯖꯔꯦ ꯑꯗꯩꯗꯤ ꯑꯁꯣꯛꯄ ꯃꯤꯁꯤ ꯍꯥꯒꯖꯔꯦ
ꯎꯝ ꯑꯩꯅ ꯑꯉꯥꯡ ꯑꯣꯏꯔꯤꯉꯩꯗꯅꯦ ꯑꯩꯅ ꯀꯥꯔꯟ ꯇꯥꯕꯩ ꯆꯥꯛꯖꯦ ꯏꯗꯣꯜꯆꯥꯒ ꯏꯃꯥ ꯍꯣꯏꯒꯖꯦ ꯍꯦꯟꯇꯥꯛ ꯁꯨꯕ ꯍꯥꯏꯇꯥꯔꯦ ꯉꯥ ꯇꯧꯔ ꯍꯤꯗꯥꯛꯁꯨꯗ ꯍꯣꯡꯉꯨ ꯍꯥꯞꯄꯤꯗꯅ ꯍꯣꯡꯉꯨꯖꯤ ꯐꯥꯎꯕ ꯏꯤꯡꯗꯣꯟꯆꯥꯏ ꯃꯆꯥꯅꯨꯄꯤꯖꯦ ꯁꯤꯖꯤꯅ ꯁꯤ ꯀꯩꯅꯣ ꯁꯤꯅꯦꯕ ꯑꯍꯥꯎꯕꯅꯦ ꯆꯥꯒꯦꯔꯥ ꯁꯤꯅꯦꯕ ꯑꯩꯅ ꯑꯩꯖꯨ ꯍꯣꯡꯉꯨ ꯑꯃꯨꯛꯇꯪ ꯃꯍꯥꯎ ꯇꯪꯗ꯭ꯔꯤꯕꯀꯣ ꯀꯃꯥꯏ ꯇꯧꯔꯤꯒ ꯈꯪꯗꯕ ꯍꯥꯏ ꯂꯦꯡꯉꯦꯗꯤ ꯃꯤꯅ ꯍꯥꯏꯅꯕꯗꯣ ꯈꯪꯕ ꯆꯥꯒꯦ ꯂꯩꯅ ꯇꯪꯉ ꯌꯦꯡꯉꯨ ꯍꯥꯏꯕ ꯑꯗꯨꯗ ꯇꯤꯡꯊꯣꯔ ꯐꯠꯑꯥꯎꯅ ꯂꯦꯛꯈ꯭ꯔꯦ ꯑꯉꯥꯡꯅꯤꯅ ꯂꯦꯛꯈ꯭ꯔꯦꯅꯦ ꯁꯤ ꯑꯉꯥꯡꯖꯦ ꯍꯥꯏꯔꯒ ꯃꯥꯗꯤ ꯃꯔꯦꯡ ꯃꯔꯦꯡ ꯃꯔꯦꯡ ꯃꯔꯦꯡ ꯃꯔꯦꯡ ꯃꯔꯦꯡ ꯆꯠꯂ ꯖꯥꯠꯅꯤꯗꯅ ꯑꯇꯥ ꯊꯦꯝꯕ ꯌꯥꯗꯒꯩ ꯀꯥꯝꯈꯠꯂꯦꯅꯦꯍꯦ ꯑꯁ ꯑꯩꯖꯦ ꯃꯊꯥ ꯁꯥ ꯍꯤꯇꯥꯛ ꯁꯨꯔꯝꯕꯗꯒꯤ ꯑꯁ ꯀꯃꯥꯏ ꯇꯧꯔ ꯐꯅꯤ ꯁꯤꯗꯤꯅ ꯂꯥꯛꯑꯦ ꯑꯗꯨꯗ ꯏꯗꯣꯆꯥꯅ ꯉꯥꯡꯉꯦ ꯨꯍꯣꯡꯉꯨꯕꯨ ꯄꯤꯖꯔꯨꯏꯌꯦ ꯑꯗꯨ ꯇꯧꯋꯦꯅ ꯇꯞꯇꯥꯏ ꯏꯁꯧ ꯂꯥꯡꯖꯤꯜꯂꯛꯑꯦꯅꯦ ꯑꯩꯈꯣꯏ ꯏꯃꯥꯖꯦ ꯑꯩꯉꯣꯟꯗ ꯑꯗꯨ ꯇꯧꯕ ꯑꯉꯥꯎꯕ ꯈꯣꯠꯄ ꯀꯥꯏꯅ ꯇꯧꯔꯛꯑꯦ ꯑꯗꯨꯗꯒꯤ ꯃꯥꯒꯤ ꯁꯤꯜꯂꯣꯛꯇꯣ ꯊꯤꯗꯔꯛꯑꯦꯅꯦ ꯂꯣꯏꯅ ꯑꯗꯨꯗꯒꯤꯗꯤ ꯑꯩꯅ ꯑꯩꯈꯣꯏ ꯏꯗꯣꯟꯆꯥ ꯗꯨꯅ ꯃꯆꯥꯅꯨꯄꯤꯗꯣ ꯀꯩꯅꯣ ꯇꯧ ꯃꯕꯨꯛ ꯊꯛꯀꯥꯟꯗ ꯅꯦ ꯇꯨꯃꯤꯜ ꯂꯩꯒꯤꯗꯩ ꯐꯕꯥꯋꯥꯅꯦ ꯑꯁ ꯅꯠꯇ꯭ꯔꯗꯤꯕꯣ
ꯅꯪ ꯑꯗꯨꯝ
ꯑꯩ ꯑꯗꯨꯗ ꯍꯨꯝꯉꯨ ꯂꯦꯡꯉꯦꯅꯦ ꯑꯩ ꯑꯗꯨꯗ ꯑꯗꯨꯝ ꯈꯪꯉꯦ
ꯎꯡꯕꯗ ꯑꯩꯈꯣꯏ ꯃꯥ ꯍꯣꯏꯅꯒ ꯕꯥꯏ ꯑꯩꯈꯣꯏꯒꯤ ꯆꯥꯛꯀꯧꯕ ꯆꯠꯄꯒꯤ ꯒꯨꯂꯥ ꯒꯨꯝꯕ ꯔꯥꯁ ꯒꯨꯂꯥ ꯒꯨꯝꯕ ꯂꯩꯔ ꯊꯝꯕꯗꯣ
ꯑꯥ
ꯑꯩꯅ ꯆꯥꯅꯤꯡꯃꯟꯒꯤꯗꯅ ꯇꯨꯃꯤꯟꯅ ꯑꯩꯈꯣꯏ ꯃꯥꯏ ꯃꯄꯥꯟ ꯂꯩꯉꯩꯁꯤꯗ ꯇꯨꯃꯤꯟ ꯆꯪꯉꯒ ꯑꯃ ꯐꯥꯛꯀꯥꯏꯔꯒ ꯆꯥꯕꯅꯦꯝꯅꯦ
ꯑꯥ
ꯒꯤ ꯇꯨꯃꯤꯟꯅ ꯆꯥꯕꯒꯤ ꯕꯥꯏ ꯃꯤꯅ ꯇꯥꯒꯤꯅꯦ ꯀꯩ ꯈꯨꯆꯥꯗꯣ ꯑꯗꯨꯒ ꯍꯣꯏ ꯑꯩꯈꯣꯏꯒꯤ ꯃꯍꯤ ꯊꯛꯆꯟꯕꯗ ꯕꯥꯏ ꯍꯦꯛꯇ ꯐꯨꯟꯒꯠꯈ꯭ꯔꯕꯅꯤꯅꯦ
ꯎꯝ
ꯑꯩꯈꯣꯏꯒꯤ ꯐꯨꯡꯒꯠꯂꯒ ꯕꯥꯏ ꯋꯥ ꯉꯥꯡ ꯌꯥꯗꯕꯤ ꯂꯩꯗꯥꯏꯅꯦ ꯑꯊꯨꯝꯕ ꯐꯨꯟꯕꯒꯤ ꯑꯗꯩꯗꯤ ꯑꯩꯅ ꯏꯃꯨꯡꯗꯒꯤ ꯊꯣꯛꯂꯛꯑꯒ ꯏꯏ ꯇꯧꯔ ꯑꯩꯈꯣꯏ ꯃꯥꯅ ꯀꯩꯗꯧꯔꯒꯦ ꯅꯪꯕꯨ ꯑꯌꯦ ꯑꯩꯅ ꯑꯥ ꯈꯅꯥꯎ ꯊꯤꯜꯂꯒ ꯋꯥ ꯉꯥꯡ ꯌꯥꯗꯔꯦꯅꯦ
ꯈꯣꯏꯃꯥꯏꯅ ꯏꯁꯤꯡ ꯊꯧ ꯏꯁꯤꯡ ꯊꯧ ꯏꯁꯤꯡ ꯄꯤꯊꯛꯑꯦ ꯑꯗꯨꯗꯨꯒ ꯀꯩꯗꯧꯔꯤꯕꯑꯦ ꯒꯨꯂꯥ ꯆꯔꯨꯕꯩꯅꯦ ꯍꯥꯏ ꯑꯩꯈꯣꯏ ꯃꯥꯅ ꯐꯨꯗꯕꯅꯦ ꯃꯨꯛ ꯀꯔꯤꯒꯤ ꯒꯨꯂꯥ ꯍꯥꯏꯅꯤꯡ ꯆꯥꯛꯀꯧꯕ ꯄꯨꯕꯒꯤ ꯅꯪ ꯆꯥꯛꯐꯣꯛꯄ ꯑꯅ
ꯆꯛꯀꯧꯕꯩ ꯄꯨꯟ ꯒꯨꯂꯥꯗꯣ ꯅꯪ ꯐꯛꯀꯥꯏ ꯆꯥꯊꯣꯛꯄꯅꯦꯕ
ꯍꯣꯏ ꯇꯨꯃꯤꯟꯅ ꯆꯥꯕꯩ ꯗꯥꯁꯥ ꯇꯥꯕ ꯍꯥꯏꯇꯥꯔꯦꯅꯦ ꯍꯥꯏꯗꯤ ꯂꯧꯊꯣꯛꯑꯖꯨ ꯈꯪꯡꯉꯥꯔꯣꯏꯗꯧꯗꯣ ꯑꯩꯅ ꯈꯜꯂꯤꯖꯦ ꯂꯣꯏ ꯆꯊꯣꯛ ꯑꯒꯥ ꯂꯪꯊꯣꯛꯈꯔꯥꯒꯦꯁꯤꯅꯤ ꯗꯥ ꯐꯨꯟꯒꯠꯂꯛꯄꯅꯤꯅ ꯌꯥꯗ꯭ꯔꯕ ꯅꯣꯏ ꯀꯩꯅꯣ ꯇꯧꯔꯛꯇ꯭ꯔꯣ ꯑꯉꯥꯡ ꯑꯣꯏꯔꯤꯉꯩꯗ ꯚꯥꯏ ꯈꯤꯇꯪ ꯌꯦꯟꯖꯥꯡ ꯑꯍꯥꯎꯕ ꯊꯣꯡꯕꯁꯦ
ꯑꯥ
ꯅꯣꯡꯉꯥꯜꯂ ꯌꯥꯍꯧ ꯉꯟꯕꯤꯗꯣ
ꯏꯁ ꯇꯧꯋꯦꯍꯦ ꯀꯩꯅꯣ ꯀꯩꯅꯣꯇꯧꯔꯅꯤꯗꯅ ꯑꯥ ꯉꯥꯟꯅꯨꯒ ꯊꯣꯡꯕꯖꯦ ꯑꯗꯨꯗꯒꯤꯗꯤ ꯃꯍꯧꯁꯥꯒ ꯊꯣꯡꯕ ꯂꯩꯍꯧꯕꯁꯦ ꯅꯣꯡꯉꯥꯜꯂ ꯆ ꯍꯧꯒꯠꯇꯣꯏꯅꯦꯕꯀꯣ ꯑꯗ ꯊꯧꯔꯒ ꯇꯧꯊꯣꯛꯑꯒ ꯆꯥꯛꯁꯦ ꯑꯩꯈꯣꯏ ꯃꯩ ꯊꯥꯒꯠꯂꯛꯑꯦꯕ ꯑꯌꯥꯝꯕ ꯃꯇꯝꯗ ꯏꯁꯤꯡꯂꯨꯝꯕꯒꯤ ꯏꯃꯥꯒꯤ ꯑꯗꯨꯗ ꯆꯐꯨꯗꯨ ꯌꯥꯗꯦ ꯉꯥꯜꯂꯅꯤꯗꯅ ꯑꯗꯨꯒ ꯑꯩꯅꯦ ꯑꯩꯈꯣꯏ ꯗꯥ ꯍꯣꯏꯁꯦ ꯇꯨꯏꯁꯟ ꯆꯠꯈꯤꯗꯣꯏꯅꯦꯕ ꯈꯪꯉꯕ ꯃꯣꯏꯁꯦ ꯂ ꯆꯥꯗꯣꯏꯅꯦꯕ ꯐꯦꯡ ꯂꯩꯗꯣꯏꯅꯦꯕ
ꯑ
ꯑꯗ ꯃꯥ ꯇꯨꯏꯁꯟ ꯍꯜꯂꯛꯇ꯭ꯔꯤꯉꯩꯒꯤ ꯑꯊꯛ ꯃꯤꯂꯥꯏ ꯍꯧꯒꯦꯅꯀꯣ ꯐꯁ ꯇꯥꯗ ꯎꯝ ꯑꯗꯩ ꯏꯟꯖꯥꯡ ꯑꯍꯥꯎꯕ ꯊꯣꯡꯕꯗꯒ ꯂꯩꯗꯅ ꯏꯟꯖꯥꯡ ꯑꯍꯥꯎꯕ ꯑꯃ ꯂꯩꯕꯗ ꯃꯤꯒ ꯂꯥꯛꯄꯖꯦ ꯑꯁ ꯃꯁꯤ ꯂꯥꯛꯀꯗꯤ ꯎꯅꯤꯡꯗ꯭ꯔꯦ ꯀꯥꯏꯅꯒ ꯂꯣꯟꯅ ꯃꯔꯨꯝꯒ ꯄꯨꯁꯜꯂꯒ ꯆꯥꯕꯁꯨ ꯈꯣꯡꯉꯣꯔ ꯃꯈꯣꯡꯒ ꯊꯣꯛꯣꯛꯇꯕꯤꯗ
ꯎꯃꯣꯟꯊꯗꯕꯤ ꯆꯥꯕꯗꯣ
ꯑꯗꯨ ꯀꯌꯥꯝ ꯇꯧꯔꯛꯏꯗ
ꯏ ꯆꯥꯎꯔꯤꯁ ꯑꯩꯁꯦ ꯑꯩꯈꯣꯏꯕꯥꯅ ꯍꯥꯏ ꯎꯝ ꯍꯌꯦꯡꯗꯤ ꯁꯤ ꯍꯧꯖꯤꯛ ꯌꯥꯍꯧꯉꯟꯗꯧ ꯃꯥꯜꯂꯤꯗ ꯍꯥꯏꯗꯣꯏꯅꯦꯕꯀꯣ
ꯎꯝ
ꯈꯔ ꯈ ꯑꯁ ꯑꯩꯅ ꯅꯣꯡꯉꯥꯗ ꯉꯥꯏ ꯉꯝꯗꯕꯁꯤ ꯂꯣꯏꯔꯦ ꯑꯦ ꯈꯤꯇꯪ ꯑ ꯈꯤꯇꯪ ꯍꯦꯛ ꯉꯥꯜꯂꯛꯄꯒ ꯍꯧꯒꯠꯂꯒ ꯑꯗꯨꯝ ꯆꯥꯊꯣꯛꯎꯕꯤ
ꯎꯝ ꯆꯥꯛꯇꯤ
ꯑꯦ ꯆꯥꯛ ꯆꯥ ꯑꯗꯨꯝ ꯂꯦꯝꯃꯦ ꯑ ꯆꯥꯋꯥꯟꯕꯩ ꯑꯗꯨꯝ ꯈꯥꯛꯑꯦꯕ
ꯑꯥ
ꯑꯩ ꯑꯗꯨꯝ ꯑꯌꯨꯛꯇ ꯑꯗꯨꯝ ꯍꯣꯏꯗꯤ ꯆꯥꯔ ꯋꯟꯗꯤ ꯌꯥꯝ ꯆꯠꯅꯔꯝꯃꯦ ꯑꯩꯈꯣꯏꯒꯤ ꯑꯌꯨꯛꯇ ꯋꯥꯟꯕꯤꯗ ꯅꯨꯡꯊꯤꯟ ꯍꯜꯂꯒ ꯆꯔꯥ ꯋꯥꯟꯕꯤ
ꯑ ꯆꯔꯥꯎ ꯋꯥꯟꯕꯤꯍꯥꯏꯔ ꯅꯤꯡꯁꯤꯡꯉꯛꯏꯅꯦꯍꯦ ꯅꯤꯡꯊꯝꯗꯥꯏ ꯃꯇꯝꯗ ꯃꯩ ꯌꯥꯏ ꯌꯥꯏꯅꯀꯣ ꯑꯩꯈꯣꯏꯒꯤ ꯃꯣꯔꯣꯛ ꯑꯁꯥꯡꯕꯤ ꯑꯉꯥꯡꯕꯤꯗꯣ ꯑꯗꯨꯗ ꯃꯩꯗ ꯀꯥꯕꯨ ꯀꯥꯕꯨ ꯂꯧꯔꯒ ꯉꯥꯔꯤ ꯂꯧꯔꯒ ꯆꯦꯗ ꯉꯥꯔꯤ ꯂꯧꯔꯒ ꯐꯖꯅ ꯃꯍꯤ ꯇꯧꯔꯒꯂ ꯇꯤꯜꯍꯧ ꯊꯥꯗꯔꯒ ꯀꯣ
ꯍꯣ ꯍꯣꯏ ꯍꯣꯏ
ꯊꯨꯝ ꯌꯥꯛꯄꯤ ꯌꯥꯝ ꯆꯥꯟꯅꯔꯝꯃꯤꯗꯅ ꯍꯧꯖꯤꯛꯇꯤ ꯊꯨꯝꯌꯥꯄꯤ ꯆꯥꯟꯅꯈꯤꯗ꯭ꯔꯦ ꯊꯨꯝꯌꯥꯛꯄꯤꯖꯦ ꯂꯧꯔꯅꯤꯕꯀꯣ
ꯎꯝ
ꯑꯗꯨꯒ ꯃꯨꯟꯂꯤꯔ ꯃꯨꯟꯗ꯭ꯔꯤꯔ ꯈꯪꯗꯦ ꯀꯥꯞꯕꯨ ꯀꯥꯞꯄ ꯂꯧꯔꯦ ꯑꯗꯨꯒ ꯑꯁ ꯊꯨꯝꯌꯥꯛꯄꯤꯗꯣ ꯁꯤꯛꯑ ꯁꯤꯑꯆꯥꯕꯁꯤꯗꯤ ꯃꯍꯥꯎꯗꯣ ꯍꯧꯖꯤꯛꯇꯤ ꯍꯩꯕꯨ ꯍꯩꯅꯈꯤꯗ꯭ꯔꯦ
ꯀꯅꯥꯝꯇ ꯍꯧꯖꯤꯛꯇꯤ ꯑꯉꯥꯡꯈꯩꯁꯤ ꯀꯔꯤ ꯆꯥꯏꯔꯤꯒꯦ ꯃꯣꯏꯗꯤ ꯍꯧꯃꯦꯒꯤꯍꯧꯔꯝꯃꯤꯒꯤ ꯍꯧꯒꯦ ꯑꯗꯨ ꯇꯧꯒꯦꯒ ꯑꯩꯈꯣꯏ ꯃꯇꯝꯗꯨꯗꯗꯤ ꯇꯥꯅꯩꯗꯨ ꯌꯦꯡꯉꯣ ꯕꯩ ꯉꯥꯔꯤꯗꯤ ꯐꯁꯥꯔꯝꯒꯅꯤꯗꯅ
ꯆꯔꯦ ꯍꯦ ꯉꯥꯔꯤꯗꯤ ꯐꯥꯖꯅ ꯏꯁꯀꯨꯜꯅ ꯍꯜꯂꯣ
ꯑꯦ
ꯁꯀꯨꯜ ꯍꯜꯂꯛꯄꯗ ꯀꯥꯛꯁꯤꯀꯣ ꯏꯟꯖꯥꯡꯒ ꯂꯩꯔꯝꯗ꯭ꯔꯗꯤ ꯑꯖ ꯇꯥꯎ ꯀꯩꯅꯣ ꯇꯧꯔꯦꯗꯅ ꯍꯥꯏꯩꯖꯤꯜꯂꯦꯗꯅ ꯑꯗꯨꯒ ꯀꯪꯂꯥꯗꯣ ꯈꯪꯕ꯭ꯔꯥ ꯀꯪꯂꯥ ꯃꯤ ꯀꯩꯀꯥꯗ ꯌꯥꯝ ꯊꯣꯛꯂꯛꯑꯝꯗ꯭ꯔꯤꯗ ꯀꯪꯂꯥ ꯍꯥꯟꯅ ꯂꯥꯛꯄꯔꯝ ꯇꯧꯕꯅꯤꯅ ꯀꯥꯎꯔꯤꯅꯦ
ꯀꯪꯂꯥ ꯂꯥꯛꯑꯦ
ꯑ ꯀꯪꯂꯥꯗ ꯈꯔ ꯍꯥꯞꯆꯜꯂꯒ ꯇꯤꯜꯍꯧ ꯇꯤꯜꯍꯧꯁꯦ ꯁꯣꯏꯁꯤꯜꯂꯒ ꯀꯣ ꯑꯗꯨꯒ ꯑꯖꯜ ꯆꯥꯔꯦ ꯍꯦ
ꯑꯩꯈꯣꯏꯗ ꯑꯃꯨꯛ ꯀꯩꯅꯣ ꯇꯧꯔꯦ ꯉꯁꯥꯏꯒꯤ ꯅꯪꯅ ꯍꯥꯏꯕ ꯎ ꯊꯥꯎꯗꯣ
ꯑꯥ
ꯑꯗꯨꯒ ꯍꯋꯥꯏ ꯃꯪꯒꯜꯗꯣ
ꯎꯝ꯫
ꯑꯗꯨꯒ ꯑꯗꯩꯗꯤ ꯃꯔꯣꯏ ꯈꯔ ꯁꯣꯏꯁꯤꯜꯂꯒ ꯆꯥꯛꯀ ꯇꯣꯠꯂ ꯆꯥꯕꯤꯗꯣ꯫
ꯊꯥꯏꯅ ꯍꯣꯇꯦꯜꯗꯗꯤ ꯍꯋꯥꯏ ꯃꯒꯜ ꯉꯧꯕꯒꯥꯠꯁꯤ ꯐꯥꯅ ꯂꯩꯔꯝꯃꯤꯀꯣ꯫
ꯌꯣꯜꯂꯦ ꯌꯣꯜꯂꯦ ꯑꯗꯨꯕꯨꯗꯤ ꯌꯥꯝ ꯌꯣꯜꯂꯤꯗ ꯑꯗꯨꯒ ꯑꯩꯅ꯫ ꯎꯝ ꯈ꯭ꯋꯥꯏꯗꯒꯤ ꯁꯥꯔꯛꯄꯗꯤ꯫ ꯉꯁꯥꯏꯒꯤ ꯚꯩ ꯉꯥꯔꯤꯗꯣ ꯑꯗꯨꯃꯥꯏꯅ ꯆꯦꯗ ꯂꯧꯔꯅꯤꯗꯅ꯫
ꯑ꯫
ꯉꯥꯗꯨ ꯆꯦꯗ ꯂꯧꯔꯅꯤ ꯑꯗꯩꯗꯤ ꯉꯥꯔꯤꯗꯨꯗ ꯑꯩꯈꯣꯏꯒꯤ ꯃꯣꯔꯣꯛ ꯑꯇꯦꯛꯄꯗꯣ꯫
ꯎꯝ꯫
ꯑꯗꯨꯒ ꯇꯤꯜꯍꯧꯒ ꯁꯣꯏꯖꯜꯂꯒ ꯃꯦꯠꯂꯒ ꯃꯍꯤ ꯇꯣꯠꯂ ꯆꯥꯗꯣꯍꯥꯎꯕꯅꯤꯅ꯫
ꯍꯥꯎꯕꯅꯦꯍꯦ꯫ ꯁ꯭ꯀꯨꯜ ꯆꯠꯂꯝꯗꯥꯏꯗ ꯏꯃꯥꯅꯒ ꯑꯂꯨ ꯉꯥꯜꯂꯒ ꯀꯣ꯫
ꯎꯝ꯫
ꯑꯗꯨꯒ ꯉꯥꯔꯤꯒ ꯇꯧꯔꯒ ꯃꯣꯔꯣꯛ ꯈ ꯇꯧꯔꯒ ꯆꯥꯕꯗꯣ ꯄꯤꯖꯔꯛꯄꯗꯣ ꯏꯟꯖꯥꯡ ꯊꯣꯛ꯫ ꯑꯣꯀꯦ ꯑꯗꯨꯒꯗꯣ ꯍꯧꯖꯤꯛꯇ ꯅꯤꯡꯁꯤꯡꯉꯥ ꯌꯦ ꯍꯥꯎꯕꯅꯤ꯫ ꯐꯣꯡ ꯐꯣꯡ ꯁꯥꯕꯗꯨꯗ ꯉꯥ ꯑꯌꯥꯏꯕ ꯇꯧꯔꯒ ꯆꯥꯕꯗꯣ꯫
ꯍꯧꯖꯤꯛꯀꯥꯟꯗꯤ ꯑꯉꯥꯡ ꯈ ꯥꯏꯁꯤ ꯑꯗꯨꯒꯨꯝꯕ ꯑꯝꯇ ꯌꯥꯎꯗ꯭ꯔꯕꯅꯤꯗꯣ꯫